ꯍꯂꯣ
ꯠꯇꯣ ꯍꯥꯏꯁ
ꯑꯣ ꯉꯉꯔꯤꯕ꯭ꯔꯣ
ꯅꯨꯡꯉꯥꯏ ꯍꯣꯏ ꯅꯨꯡꯉꯥꯏꯔꯤꯌꯦ ꯁꯣꯝꯅ ꯅꯨꯡꯉꯥꯏꯔꯤꯕꯣ
ꯉꯉꯔꯤꯑꯦ
ꯑꯣ ꯑꯣ
ꯑꯩ ꯍꯨꯖꯤꯛꯁꯦ ꯇꯔꯐꯇꯒꯤ ꯌꯨꯝ ꯍꯜꯂꯛꯏꯅꯦ ꯍꯨꯖꯤꯛꯇꯪ
ꯆꯔ꯭ꯆꯇꯒꯤꯑꯦꯕ
ꯇꯔ꯭ꯐ ꯇꯔ꯭ꯐ
ꯑꯥ ꯑꯥ
ꯀꯩꯗꯧꯔꯤꯅꯣ
ꯑꯩꯁꯨ ꯀꯔꯤꯁꯨ ꯇꯧꯗꯦ ꯑꯗꯨꯝ ꯗꯨꯝ ꯌꯨꯝꯗ ꯂꯩꯕꯅꯦ
ꯈ ꯑꯖꯩ ꯁꯣꯝꯒꯤ ꯃꯐꯝꯗꯗꯤ ꯀꯃꯥꯏ ꯀꯃꯥꯏ ꯇꯧꯔꯤ ꯏꯔꯥꯡꯖꯦ
ꯑꯁ ꯑꯁꯤꯗꯗꯤ ꯌꯥꯝ ꯐꯕꯅꯦ ꯀꯔꯤꯁꯨ ꯂꯩꯇꯦ ꯑꯗꯨꯒꯨꯝꯕ
ꯑꯣ ꯑꯁ ꯈꯪꯗ꯭ꯔꯦꯗ
ꯆꯍꯤ ꯀꯌꯥ ꯁꯨꯔꯦ ꯅꯪꯗꯤ
ꯑꯩ ꯆꯍꯤꯁꯦ ꯇ꯭ꯋꯦꯟꯇꯤ ꯋꯥꯟ ꯇ꯭ꯋꯦꯟꯇꯤ ꯇꯨ
ꯑꯣ ꯌꯥꯝ ꯌꯥꯝ ꯑꯉꯥꯡ ꯑꯣꯏꯔꯤꯅꯦ ꯑꯗꯨꯗꯤ
ꯍꯣꯏ ꯑꯉꯥꯡ ꯑꯣꯏꯔꯁꯨ ꯄꯥꯈꯪ ꯍꯥꯏꯇꯥꯔꯦ
ꯅꯨꯄꯤꯒ ꯀꯣꯏꯅꯕ꯭ꯔꯣ
ꯑ ꯀꯣꯏꯅꯗꯦꯗ ꯀꯣꯏꯅꯕꯒꯨꯝꯕꯗꯤ ꯇꯧꯗꯦ ꯑꯩ ꯍꯟꯗꯛꯁꯦ ꯐꯣꯀꯁ ꯄꯤꯔꯤ ꯑꯦꯛꯖꯥꯝꯒꯤꯗꯣ
ꯍꯣꯏ ꯍꯣꯏ
ꯑꯗꯨꯒꯤ ꯁꯨꯝ ꯀꯩ ꯍꯥꯏꯁꯤꯔꯥ ꯌꯨꯝꯗ ꯐ꯭ꯔꯤ ꯂꯩꯕꯅꯤꯅ ꯑꯗꯨꯝ ꯇ꯭ꯔꯥꯏ ꯇꯧꯕꯅꯤꯗ ꯑꯗꯨꯝ ꯌꯥꯏ ꯌꯥꯕꯀꯣ
ꯎꯝ ꯑꯗꯨꯝ ꯐ꯭ꯔꯤꯗ ꯂꯩꯕꯅꯦ ꯉꯁꯤꯗꯤ
ꯍꯣꯏ ꯁꯣꯝꯗꯤ ꯆꯍꯤꯗꯤ ꯀꯌꯥ ꯁꯨꯔꯦ
ꯑꯩꯗꯤ ꯑꯍꯟ ꯑꯣꯏꯔꯦ ꯆꯍꯤ ꯀꯨꯟꯊ꯭ꯔꯥ ꯁꯨꯒꯗꯧꯔꯦ
ꯍꯣꯏꯁꯤ ꯕꯨꯕꯣꯛ ꯀꯧꯕ ꯌꯥꯔꯅꯤꯅꯦ ꯑꯗꯨꯗꯤ
ꯍꯁ ꯌꯥꯗꯦ ꯌꯥꯗꯦ ꯅꯪꯅ ꯀꯧꯅꯅꯤꯡꯕ ꯑꯗꯨꯝ ꯀꯧꯋꯣ ꯕꯨꯕꯣꯛ ꯀꯧꯔꯁꯨ ꯌꯥꯏꯌꯦ ꯀꯩꯁꯨ ꯀꯥꯏꯗꯦ ꯅꯅꯦ ꯅꯅꯦ ꯀꯧꯔꯁꯨ ꯌꯥꯏꯌꯦ
ꯑꯣ
ꯄꯪꯌꯥꯗ ꯌꯥꯏꯌꯦ
ꯌꯥꯕꯖꯠꯅꯤꯗ
ꯀꯔꯤ ꯃꯊꯦꯟ ꯆꯥꯕꯅꯣ ꯉꯁꯤ
ꯉꯁꯤ ꯑꯌꯨꯛꯀꯤꯁꯦ ꯑꯩꯈꯣꯏ ꯑꯥ ꯉꯥ ꯑꯇꯥꯎꯕꯅꯦ ꯑꯗꯨꯒ ꯑꯦꯛ ꯐ꯭ꯔꯥꯏ ꯆꯥꯏꯌꯦ
ꯑꯣ ꯑꯣ ꯌꯥꯝ ꯍꯥꯎꯕ ꯉꯥꯛꯇ ꯆꯥꯏꯍꯦ ꯑꯩꯈꯣꯏꯗꯤ
ꯍꯥꯎ ꯅꯠꯇꯦꯗ
ꯆꯨꯝꯅ ꯑꯗꯨꯝ ꯑꯦꯟꯁꯥꯡꯖꯨ ꯍꯥꯎꯃꯟꯗ꯭ꯔꯗꯤ ꯌꯥꯗꯕꯀꯣ
ꯎꯝꯍꯨꯝ
ꯑꯗꯨꯒꯤ
ꯅꯪꯒꯤ ꯐꯣꯟꯁꯦ ꯑꯩꯅ ꯇꯧꯔꯗꯤ ꯆꯠꯇꯦ ꯀꯩꯒꯤꯅꯣꯀꯣ
ꯈꯪꯗꯦ ꯑꯗꯨ ꯑꯩꯅꯗꯤ ꯇꯧꯕꯗꯗꯤ ꯌꯥꯕ
ꯍꯣꯏ ꯅꯪꯅ ꯇꯧꯕꯗꯤ ꯌꯥꯕ ꯑꯩꯅꯗꯤ ꯇꯧꯕ ꯌꯥꯗꯦ
ꯑꯧ
ꯑꯁꯤ ꯂꯣꯏꯕ ꯀꯥꯟꯗ ꯑꯩꯅ ꯑꯃꯨꯛ ꯇ꯭ꯔꯥꯏ ꯇꯧꯒꯦ
ꯍꯣꯏ ꯇꯥꯏꯗꯤ
ꯁꯣꯝ ꯀꯣꯂꯦꯖꯀꯨꯝꯕꯗꯤ ꯂꯣꯏꯔꯕꯝꯅꯤꯀꯣ
ꯑ ꯀꯣꯂꯦꯖ ꯆꯠꯇ꯭ꯔꯦ ꯑꯩ ꯃꯄꯥꯟꯗ ꯂꯩꯌꯦ
ꯑꯣ ꯑꯥꯎꯠꯁꯥꯏꯠꯇ ꯂꯩꯕ
ꯍꯣꯏ
ꯑꯣ ꯑꯩꯗꯤ ꯃꯧ ꯑꯣꯏꯔꯒꯦ ꯈꯖꯕ
ꯑꯁ ꯃꯦꯗꯥ
ꯑ ꯐꯥꯔꯦꯗꯨꯗꯤꯤ ꯑꯗꯨꯗꯤ ꯁꯤꯁꯇꯔꯈꯣꯏꯁꯨ ꯆꯍꯤꯗꯤ ꯌꯥꯝꯈ꯭ꯔꯕꯅꯤ ꯅꯨꯨꯄꯥ ꯊꯤꯕꯗꯤ ꯌꯥꯔꯅꯤ
ꯑꯍꯣꯏ ꯅꯨꯄꯥ ꯂꯩꯇꯕꯒꯤ ꯅꯄꯥꯥꯏ ꯂꯩꯇꯣꯏꯅꯦ
ꯑꯩꯈꯣꯏꯒꯨꯝꯕ ꯂꯩꯁꯤꯗꯤ
ꯑꯩꯈꯣꯏꯗꯤ ꯌꯥꯝ ꯑꯉꯥꯡ ꯑꯣꯏꯔꯤꯅꯤ
ꯑꯦꯁ ꯑꯉꯥꯡ ꯅꯨꯕꯣ ꯍꯩꯕꯅꯤꯀꯣ
ꯑꯉꯥꯡꯗꯨꯁꯨ ꯐꯔꯌꯦ ꯍꯥꯏꯕꯅꯦ
ꯐꯕꯗꯤ ꯐꯔꯅꯤ ꯑꯗꯨꯕꯨ ꯈꯦꯠꯅꯗꯦꯅꯦ ꯆꯍꯤꯁꯦ
ꯑ ꯁꯤꯖꯁꯣ ꯅꯝꯕꯝꯕꯔ ꯅꯣ ꯆꯍꯤꯗꯤ ꯆꯨꯝꯅꯒꯤ ꯅꯝꯕꯔ ꯗꯦ ꯈ ꯆꯪꯅꯤꯗ
ꯍꯣꯏ ꯆꯃꯦ
ꯎꯝ ꯑꯩꯁꯨꯁꯨ
ꯄ ꯆꯂ
ꯑꯁ ꯀꯥꯏꯗꯤꯅꯦ ꯀꯣꯏ ꯊꯣꯛꯑꯒꯂꯣ ꯀꯥꯏꯅꯣ
ꯑꯝꯐꯝ ꯑꯐꯥꯝ ꯂꯥꯛꯞꯄꯅꯤꯅ ꯑꯩꯈꯣꯏ ꯊꯧꯛ ꯁꯨ ꯌꯥꯗꯦꯗ
ꯍ ꯑꯩꯁꯨ ꯍꯟꯗꯛ ꯁꯤꯒꯤ ꯑꯦꯛꯖꯥꯝꯁꯦ ꯂꯔꯤꯗꯤ ꯃꯄꯜꯂꯣꯝꯗ ꯆꯠꯅꯕ ꯇꯧꯔꯤ
ꯑꯥ
ꯑꯗꯨ ꯑꯥꯎꯠꯁꯥꯏꯠꯇ ꯈꯔ ꯀꯩ ꯍꯥꯏꯁꯤꯔꯥ ꯊꯕꯛꯀꯨꯝꯕ ꯌꯦꯡꯕ ꯐꯔꯗꯔ ꯏꯁꯇꯗꯤꯁꯀꯨꯝꯕ ꯀꯣ ꯑꯦꯛꯖꯥꯝꯒꯨꯝꯕ ꯊꯥꯕ ꯑꯗꯨꯝ ꯇꯧꯅꯤ ꯇꯧꯒꯦ ꯇꯧꯕ
ꯑ
ꯑꯩꯈꯣꯏ ꯑꯩꯈꯣꯏ ꯏꯔꯣꯝꯅꯩ ꯏꯔꯥꯡ ꯇꯧꯕꯅꯤꯅ ꯑꯁ ꯇꯧꯕꯗꯤ ꯇꯧꯗꯦꯗ ꯑꯩꯈꯣꯏꯅꯗꯤ ꯀꯩ ꯍꯥꯏꯁꯤꯔꯥ ꯑ ꯦꯂꯤ ꯦꯂꯤꯗꯅꯦꯕ ꯂꯩꯁꯦ ꯑꯗꯨꯏꯗꯤ ꯆꯤꯡꯗ ꯂꯩꯕꯈꯣꯏꯗꯤ ꯃꯣꯏꯗꯤ ꯈꯔꯗꯤ ꯅꯨꯡꯉꯥꯏꯔꯝꯃꯔꯣꯏ ꯑꯩꯈꯣꯏꯅ ꯆꯤꯡꯗ ꯂꯩꯗꯕꯅꯤꯅ ꯊꯔ ꯁꯦꯐꯇꯤ ꯑꯣꯏꯔꯦ ꯑꯩꯍ ꯁꯣꯝ ꯊꯕꯛꯇꯤ ꯆꯠꯇ꯭ꯔꯕꯣ ꯉꯁꯤꯒꯤꯁꯦ
ꯑꯥ ꯉꯁꯤ ꯑꯩ ꯍꯛꯆꯥꯡ ꯈꯔ ꯅꯨꯡꯉꯥꯏꯇꯦ ꯑꯩꯅ ꯑꯩꯅ ꯆꯠꯇꯕꯀꯣ
ꯑꯣ
ꯅꯨꯡꯁꯥ ꯁꯥꯃꯟꯕꯒꯤ ꯍꯨꯃꯥꯡ ꯊꯣꯛꯃꯟꯕꯒꯤ ꯍꯦ ꯆꯥꯡ ꯁꯦ ꯅꯨꯡꯉꯥꯏꯇꯦꯅꯦ
ꯎꯝ ꯁꯤꯁꯇꯔꯁꯨ ꯋꯥꯔꯃꯅꯤꯗ ꯃꯄꯥꯟ ꯊꯕꯛ ꯁꯨꯕꯅꯤꯅꯀꯣ
ꯍꯣꯏ ꯋꯥꯕꯤ ꯋꯥꯣꯏ ꯃꯤ ꯃꯈꯥꯗ ꯂꯩꯔꯣ ꯍꯥꯏꯕꯁꯦꯀꯣ ꯋꯥꯕꯅꯦ ꯑꯗꯨ ꯑꯣꯏꯔꯁꯨ ꯏꯃꯨꯡ ꯈꯣꯏ ꯂꯥꯏꯔꯕꯅꯤꯅ ꯀꯣꯏ ꯇꯧꯕꯅꯤ
ꯍꯣꯏ ꯑꯗꯨꯕꯨꯗꯤ ꯆꯨꯝꯃꯦ
ꯊꯤꯡꯗꯕ ꯌꯥꯗꯕꯅꯤ ꯅ ꯍꯣꯋꯥ ꯇꯥꯔꯦꯅꯦꯍꯦ
ꯍꯣꯏ ꯃꯄꯥꯟꯗ ꯂꯩꯔꯁꯨꯀꯣ
ꯑꯥ
ꯑꯗꯨꯝ ꯂꯩ ꯂꯩ ꯊꯕꯛꯄꯨꯗꯤ ꯇꯧꯗ꯭ꯉꯥꯏꯅꯦ ꯍꯧ ꯎꯆꯛ ꯎꯆꯛ ꯀꯗꯤ ꯊꯕꯛ ꯍꯥꯏꯔꯤꯁꯦ ꯀꯩꯀꯩ ꯊꯕꯛ ꯇꯧꯔꯤꯒꯦ ꯁꯤꯁꯇꯔꯁꯦ
ꯑꯩꯗꯤ ꯁ꯭ꯀꯨꯜꯗ ꯂꯩꯕꯅꯤꯗ
ꯑꯣ
ꯀꯩꯅꯣ ꯍꯥꯏꯕꯗꯤ ꯑꯣꯖꯥꯗꯤ ꯇꯧꯗꯦꯗ ꯑꯗꯨꯔ ꯄꯥꯔꯅꯤꯗ
ꯑꯣ
ꯑꯉꯥꯡꯁꯤꯡꯕꯨ ꯎꯝ ꯑꯉꯥꯡꯁꯤꯡꯕꯨ ꯌꯦꯡꯁꯤꯟꯕ ꯀꯣ
ꯑꯣ
ꯇꯛꯄꯗꯤ ꯅꯠꯇꯕ
ꯂꯩꯦꯗ ꯑꯗꯨꯒꯨꯝꯕ ꯇꯧꯕꯁꯨ
ꯈꯪꯗꯦ ꯑꯗꯨ ꯇꯧꯗꯕ ꯌꯥꯗꯕꯗꯤ ꯃꯥ ꯊꯕꯛꯅꯤ ꯍꯥꯏꯅ ꯄꯥꯡꯇꯥꯎ ꯇꯧꯒꯅꯤ
ꯍꯤꯡꯅꯕ ꯂꯝꯕꯤꯗꯨꯅꯤꯅꯀꯣ
ꯍꯣꯏ
ꯑꯗꯨꯁꯨ ꯍꯧꯖꯤꯛꯇꯤ ꯐꯕꯤꯒꯨꯝꯕ ꯁꯨ ꯂꯩꯔꯛꯕꯅꯤꯅꯀꯣ ꯑꯉꯥꯡꯁꯤꯡꯁꯨ ꯆꯥꯎ ꯦꯕ ꯍꯧꯖꯤꯛꯇꯤ
ꯑꯥ
ꯑꯗꯨꯏ ꯃꯣꯏ ꯆꯥꯎꯔꯛꯄꯒꯤꯁꯨ ꯈꯟꯗꯕ ꯌꯥꯗꯕꯅꯦꯕ
ꯍꯣꯏ
ꯁꯤꯁꯇꯔ ꯈꯁꯨ ꯋꯥꯗꯤ ꯋꯥꯔꯝꯅꯤ ꯑꯗꯣ ꯅꯨꯡꯉꯥꯏꯅꯗꯤ ꯂꯩꯌꯣ
ꯀꯔꯤꯁꯟ ꯃꯦꯗ
ꯑꯁ ꯈꯪꯗꯦꯗ ꯌꯥꯅꯕ ꯇꯧꯔꯤꯅꯤ ꯑꯩꯈꯣꯏꯁꯨ
ꯑꯥ
ꯑꯥꯎꯠꯁꯥꯏꯠꯇ ꯂꯩꯕꯁꯨ ꯋꯥꯁꯨ ꯋꯥꯕꯀꯣ
ꯍꯣꯏ ꯋꯥꯒꯅꯤ
ꯍꯥꯏꯕꯗꯤ ꯀꯦ ꯍꯥꯏꯁ꯭ꯔꯥ ꯔꯦꯟꯗ ꯂꯩꯕꯒꯨꯝꯕ ꯕꯔꯥꯒꯨꯝꯕ ꯏ ꯆꯥꯕ ꯊꯛꯄꯒꯨꯝꯕ ꯑꯗꯨꯒꯨꯝꯕꯗꯨꯁꯨ ꯆꯠꯄꯅꯤꯅ ꯑꯁ ꯋꯥꯕꯅꯦꯍꯦ ꯃꯄꯥꯟ ꯂꯩꯕꯁꯨ
ꯕꯅꯤ ꯑꯃꯔꯣꯝꯗꯗꯤ ꯀꯩꯅꯣ ꯃꯐꯝꯁꯨ ꯐꯖ ꯐꯖꯕ ꯌꯧꯕꯅꯤꯅ ꯅꯨꯡꯉꯥꯏꯕꯨꯗꯤ ꯅꯨꯡꯉꯥꯏꯌꯦ
ꯐꯝꯒꯨꯝꯕꯗꯤ ꯑꯦꯗꯃꯣꯁꯐꯤꯌꯔꯒꯨꯝꯕꯗꯤꯀꯣ
ꯍꯣꯏ ꯑꯗꯨꯒꯨꯝꯕ ꯂꯩꯕꯅꯤꯅ ꯑꯃꯔꯣꯝꯗꯗꯤ ꯅꯨꯡꯉꯥꯏꯌꯦ ꯑꯗꯨ ꯃꯤꯒꯤ ꯃꯈꯥꯗ ꯂꯩꯕ ꯍꯥꯏꯕꯅꯤꯅ ꯈꯔꯗꯤ ꯋꯥꯗꯤ ꯋꯥꯕꯅꯤ
ꯍꯣꯏ ꯑꯗꯨꯗꯤ ꯋꯥꯒꯅꯤꯅ ꯑꯩ ꯄꯨꯟꯁꯤ ꯍꯥꯏꯕꯁꯦ ꯋꯥꯅ ꯁꯨꯔꯒ ꯀꯣꯟꯅ ꯅꯨꯡꯉꯥꯏꯅ ꯐꯪꯕ ꯍꯥꯏꯕꯗꯨꯅꯤꯗ
ꯎꯝ ꯑꯗꯨꯅꯦ
ꯍꯧꯖꯤꯛ ꯋꯥꯅꯁꯨ ꯍꯧꯔꯒ ꯀꯣꯟꯅ ꯃꯍꯩ ꯐꯪꯕꯗꯣ ꯑꯗꯨꯒꯨꯝꯕꯅꯤꯗ
ꯍ ꯍꯩꯁꯨ ꯐꯪꯉꯦꯔꯥ ꯐꯪꯉꯣꯏꯔꯥ ꯈꯪꯗꯔ ꯑꯩꯈꯣꯏꯒꯤ ꯊꯕꯛꯁꯦ
ꯄꯥꯡꯇꯥꯎ ꯇꯧꯔꯒ ꯄꯪꯍꯤꯡ ꯍꯤꯡꯕ ꯋꯥꯅꯤ
ꯑꯝ ꯑꯁ ꯉꯁꯤ ꯕꯣꯁ ꯇꯥꯕ ꯆꯠꯄꯅꯤꯅ ꯋꯥꯏꯑꯦꯗ
ꯋꯥꯔꯜ ꯀꯞ ꯌꯦꯡꯕ꯭ꯔꯣ
ꯍꯣꯏ ꯌꯦꯡꯉ
ꯍꯣꯏ ꯅꯨꯄꯥꯈꯣꯏꯗꯤ ꯋꯥꯔ ꯀꯞꯗꯤ ꯏꯟꯇꯔꯦꯁ ꯂꯩꯕꯅꯤꯅ ꯌꯦꯡꯝꯒꯅꯤ
ꯍꯣꯏ
ꯑꯩꯈꯣꯏꯗꯤ ꯏꯟꯇꯔꯦꯁ ꯀꯌꯥ ꯌꯥꯎꯗꯦꯗ ꯌꯦꯡꯁꯨ ꯌꯦꯡꯍꯧꯒꯦ ꯑꯩꯗꯤ
ꯑꯁ ꯑꯗꯨꯗꯤ ꯅꯨꯡꯉꯥꯏꯇꯦꯍꯦ ꯌꯦꯡꯕꯁꯨ ꯑꯗꯨꯝ ꯅꯨꯡꯉꯥꯏꯕꯅꯤ ꯎꯝ
ꯀꯣꯠ ꯇꯧꯕ꯭ꯔꯣ ꯀꯅꯥꯕꯣ
ꯑꯩꯗꯤ ꯃꯦꯁꯤꯁꯨ ꯇꯧꯋꯦ ꯔꯣꯅꯥꯜꯗꯣꯁꯨ ꯇꯧꯋꯦ ꯗꯦꯃꯥꯔꯁꯨ ꯇꯧꯋꯦ ꯑꯁꯤ ꯌꯥ
ꯃꯤ ꯑꯃꯕꯨ ꯇꯧꯕ꯭ꯔꯣꯅꯦ ꯅꯪꯁꯦ
ꯑꯩ ꯇꯧꯕ ꯍꯥꯏꯕꯗꯤ ꯔꯣꯅꯥꯜꯗꯣꯅꯗꯤ ꯈꯪꯉꯛꯑꯦꯀꯣ ꯄꯤꯛꯏꯉꯩꯗ
ꯑ
ꯔꯣꯅꯥꯜꯗꯣ ꯔꯣꯅꯥꯜꯗꯣ ꯍꯥꯏꯕ ꯇꯥꯔꯦꯗ ꯑꯥꯏꯗꯣꯜ ꯍꯥꯏꯔꯗꯤ
ꯑꯥ
ꯑꯗꯣ ꯑꯁ ꯑꯩꯅ ꯉꯝꯍꯟꯅꯤꯡꯕꯗꯤ ꯑꯩꯈꯣꯏ ꯖꯄꯥꯟꯗꯣ ꯑꯩꯈꯣꯏ ꯖꯄꯥꯟꯗꯣ ꯉꯝꯍꯟꯅꯤꯡꯕꯅꯦꯕ ꯑꯗꯣ ꯃꯗ ꯄꯣꯛꯈ꯭ꯔꯕ ꯑꯗꯨ ꯅꯨꯡꯉꯥꯏꯇ꯭ꯔꯦ ꯍꯥꯏꯕꯗꯤ ꯑꯩꯈꯣꯏ ꯑꯦꯁꯤꯌꯥꯁꯤꯡꯁꯨ ꯉꯝꯍꯟꯅꯤꯡꯉꯤꯅ
ꯑ
ꯑꯩꯍ ꯋꯥꯍꯤꯗ
ꯋꯥꯔꯗꯣ ꯋꯥꯔꯗꯣ
ꯑꯩ ꯋꯥꯕ ꯍꯥꯏꯕꯁꯤ ꯑꯩꯁ ꯑꯍꯟ ꯑꯍꯟ ꯑꯣꯏꯕ ꯍꯥꯏꯕꯁꯨ ꯋꯥꯕꯅꯤꯗ
ꯑꯩꯁꯨ ꯑꯍꯟꯅꯦꯅꯀꯣ ꯍꯥꯏꯕꯗꯤ ꯑꯣ ꯐꯦꯃꯤꯂꯤꯗ ꯍꯥꯏꯔꯗꯤ ꯅꯨꯄꯥꯔꯣꯝꯗ ꯑꯩ ꯑꯍꯟ ꯑꯣꯏꯕꯅꯤꯅ
ꯑ ꯑꯥ ꯅꯪꯅ ꯑꯍꯥꯟ ꯑꯣꯏꯕ꯭ꯔꯥ
ꯑꯗꯨꯏꯅꯦꯕ ꯋꯥꯏ ꯍꯥꯏꯁꯦ
ꯎꯝ
ꯑꯣꯏꯕ ꯍꯥꯏꯕꯁꯦ ꯌꯥꯝ ꯋꯥꯕꯅꯦꯕ ꯀꯦꯔꯤꯌꯔꯒꯤ ꯌꯦꯡꯒꯅꯤ ꯎꯝ ꯔꯦꯁꯄꯣꯟꯁꯤꯕꯤꯂꯤꯇꯤ ꯌꯥꯝꯕꯀꯣ
ꯍꯣꯏ ꯗꯨꯗꯤ ꯁꯃꯦ
ꯎꯝ ꯑꯗꯨꯒꯤ ꯊꯕꯛ ꯏꯪꯈꯥꯡ ꯌꯦꯡꯕ ꯌꯨꯝꯒꯤ ꯑꯃꯨꯛ ꯌꯦꯡꯕ ꯍꯥꯏꯕꯁꯤꯗꯤ
ꯑꯗꯨꯕꯨꯗꯤ ꯆꯨꯝꯕ
ꯍꯣꯏ ꯑ ꯁꯥꯔ ꯑꯩꯈꯣꯏꯗꯤ ꯑ ꯑꯣꯝꯗ ꯅꯣꯏꯔꯣꯝꯗ ꯂꯩꯕꯁ